ꯀꯗꯅ
ꯇꯥꯕ꯭ꯔꯣ ꯅꯈꯣꯟꯜ ꯄꯤꯛꯅ ꯇꯥꯏꯌꯦ
ꯑꯣꯏꯒꯦꯔꯥꯅꯦ
ꯈꯪꯗꯦ ꯑ ꯌꯥꯝ ꯄꯤꯛꯑꯦ
ꯌꯥꯝ ꯄꯤꯛꯄ ꯑꯣꯏꯕ ꯅꯠꯇꯦ ꯄꯤꯛꯈꯤꯗꯕꯅꯤꯗ ꯑꯣ ꯑꯗꯣ ꯑꯩꯒꯤ ꯚꯣꯏꯁꯇꯣ ꯑꯩꯒꯤ ꯚꯣꯏꯁꯇꯣ ꯄꯤꯛꯗꯕꯅꯦ ꯅꯦꯠꯋꯥꯛꯅ ꯑꯣꯏꯔꯝꯒꯅꯤ
ꯍꯣꯏ ꯅꯪ ꯐꯣꯟꯕꯨꯗꯤ ꯅꯪꯒꯤ
ꯅꯥꯀꯣꯡꯗ ꯎꯝ ꯅꯥꯀꯣꯡꯗ ꯂꯩ
ꯈꯪꯗꯦꯀꯣ ꯁ꯭ꯄꯤꯀꯔꯅ ꯑꯣꯏ ꯖꯥꯠꯂꯛꯀ꯭ꯔꯤꯅ ꯑꯣꯏ
ꯎꯝ ꯏꯁꯄꯤꯀꯔ ꯅꯨꯡꯉꯥꯏꯔꯝꯒꯅꯤ
ꯆꯥꯇꯤ ꯆꯥꯔꯕꯣ
ꯆꯥꯔꯦ ꯅꯪꯗꯤ
ꯑꯩ ꯉꯁꯤꯗꯤ ꯆꯥꯗ꯭ꯔꯤꯌꯦ
ꯆꯥꯔꯣꯏꯗ꯭ꯔꯣ
ꯆꯥꯗꯕꯗꯤ ꯌꯥꯗꯦ
ꯆꯥꯛꯅ ꯆꯥꯛꯅ ꯃꯔꯨꯅꯤ
ꯑꯩꯈꯣꯏꯗꯤ ꯍꯥꯏꯗꯤ ꯀꯩ ꯍꯥꯏꯗꯣꯏꯅꯣ ꯃꯤ ꯑ ꯑꯆꯥꯄꯅ ꯄꯨꯛ ꯊꯜꯂꯦ ꯑꯗꯣ ꯑꯩꯈꯣꯏꯗꯤ ꯀꯌꯥꯃꯨꯛ ꯑꯆꯥꯄꯣꯠ ꯆꯥꯔꯁꯨ
ꯄꯨꯛ ꯎ ꯆꯥꯛ ꯌꯥꯎꯗ꯭ꯔꯗꯤ ꯉꯝꯗꯦ ꯑꯩꯁꯨꯅꯦ ꯇꯟ ꯃꯔꯤꯃꯨꯛ ꯃꯔꯤꯒꯨꯝꯕ ꯆꯥꯔꯒ ꯆꯥꯛ ꯌꯥꯎꯗ꯭ꯔꯗꯤ ꯑꯩꯁꯨ ꯉꯝꯗꯦ
ꯍꯣꯏ ꯑꯗꯨꯝ ꯀꯩ ꯃꯍꯥꯎꯗꯣ ꯈꯦꯠꯅꯩ ꯍꯥꯏꯕ
ꯀꯩꯅꯣꯃꯗꯤ ꯑꯗꯨꯝ ꯆꯥꯅꯤꯡꯕꯒꯤ ꯀꯩꯅꯣ ꯇꯧꯕꯗꯣ ꯆꯥꯛ ꯆꯪꯗ꯭ꯔꯗꯤ ꯎ ꯄꯦꯟꯗꯕꯗꯣ
ꯎꯝ ꯃꯥꯅꯦ ꯈꯤꯇꯪ ꯑꯣꯏꯔꯁꯨꯀꯣ ꯈꯔ ꯄꯦꯟꯅꯕ ꯆꯥꯗꯤ ꯍꯥꯎꯋꯦ
ꯑꯗꯨꯖ
ꯀꯔꯤ ꯌꯦꯟꯁꯥꯡ ꯆꯥꯕ꯭ꯔꯣ
ꯑꯩ ꯉꯁꯤ ꯑꯂꯨꯒ ꯍꯪꯒꯥꯝ ꯑꯀꯪꯕꯗꯣ
ꯎꯝ
ꯑꯗꯨ ꯆꯥꯏ
ꯑ ꯁꯥꯎꯒꯅꯤꯅꯦ
ꯑꯁ ꯁꯥꯎꯗꯦꯗ ꯉꯥꯔꯤ ꯊꯥꯛꯇꯕꯒꯤ
ꯑꯠꯆꯥꯥ ꯈꯤꯇꯪ ꯊꯥꯎꯅ ꯀꯩꯅꯣ ꯇꯧꯕꯗꯣ ꯍꯥꯎꯕꯅꯦ ꯑꯗꯨꯝ
ꯆꯒꯦꯝꯒꯨꯝꯕꯁꯨ ꯍꯥꯎꯗꯥꯏꯅꯦ ꯍꯪꯒꯝ ꯑꯀꯥꯡꯕꯗꯣ
ꯑꯣꯝ
ꯑꯩꯗꯤ ꯊꯣꯡꯗ꯭ꯔꯤꯌꯦ ꯆꯥꯗꯕ ꯂꯥꯏꯔꯤ
ꯍꯣꯔꯦꯟ ꯆꯔꯝꯗꯥꯏꯗ ꯈꯥꯞ ꯈꯥꯞ ꯈꯤ ꯐꯤ ꯇꯧꯔ ꯂꯣꯏꯁꯤꯟꯅꯤꯡꯉꯥꯏ ꯇꯧꯔꯦ
ꯑꯗꯨꯅ ꯐꯥꯔꯅꯤ
ꯑ
ꯀꯩꯗꯧꯔꯤꯅꯣ ꯍꯧꯖꯤꯛꯇꯤ ꯑꯁꯨꯝ ꯂꯩꯕ꯭ꯔꯣ
ꯁꯨꯝ ꯂꯩꯑꯦ ꯑꯩ ꯉꯁꯤ ꯌꯥꯝ ꯇꯥꯟꯕꯒꯤ ꯁꯨꯝ ꯂꯩꯑ
ꯅꯨꯡꯁꯥꯗꯤ ꯁꯥꯗ꯭ꯔꯣ
ꯅꯨꯡꯁꯥ ꯁꯥꯕꯒꯤ ꯑꯩ ꯔꯨꯝ ꯃꯅꯨꯡꯗꯒꯤ ꯂꯦꯡꯗꯅ ꯂꯩꯌꯦ
ꯃꯄꯥꯟ ꯍꯦꯛ ꯊꯣꯛꯂꯛꯑꯗꯤ ꯁꯤꯅꯔꯅꯤ
ꯑꯎ
ꯉꯁꯤꯒꯤ ꯋꯦꯗꯔꯁꯦ ꯑꯩꯈꯣꯏꯗꯗꯤ ꯑꯗꯨꯝ ꯈꯔ ꯐꯩꯌꯦ ꯅꯨꯡꯁꯤꯠꯁꯨ ꯑꯗꯨꯝ ꯁꯤꯠꯄ ꯑꯗꯨꯒ ꯅꯣꯡꯁꯨ ꯈꯤꯇꯪ ꯎꯝ ꯁꯥꯕ
ꯑꯠꯆꯥ ꯌꯥꯝ ꯅꯨꯡꯉꯥꯏꯅꯤ ꯑꯗꯨꯗꯤ
ꯉꯁꯤ ꯅꯨꯡꯉꯥꯏ
ꯈꯔ ꯁꯥꯏꯌꯦ ꯅꯨꯡꯁꯥ ꯅꯨꯡꯁꯤꯠ ꯍꯣꯝꯃꯁꯨ ꯁꯥꯏꯌꯦꯗ
ꯎꯝ ꯃꯔꯛ ꯃꯔꯛꯇꯗꯤ ꯁꯨꯃꯥꯏꯅ ꯇꯧꯋꯦ
ꯁꯥꯕ ꯆꯥꯡꯁꯦ ꯕꯣꯜ ꯌꯦꯡꯕ꯭ꯔꯣ ꯅꯪ ꯉꯁꯤ
ꯌꯦꯡꯁꯦꯗ ꯉꯔꯥꯡꯗꯣ ꯑꯁ ꯇꯨꯝꯕ ꯌꯥꯗꯕꯒꯤ ꯇꯨꯝ ꯑꯃ ꯑ ꯇꯨꯡ ꯄꯨꯡ ꯑꯃ ꯁ꯭ꯋꯥꯏꯗ ꯇꯨꯝꯃꯦ ꯑꯗꯨꯒ ꯄꯨꯡ ꯇꯔꯨꯛꯇ ꯑꯃꯨꯛ ꯍꯧꯒꯠꯂꯦ ꯑꯁ
ꯑꯁ ꯑꯩꯁꯨ ꯉꯔꯥꯡ ꯄꯨꯡ ꯑꯅꯤ ꯍꯦꯟꯕ ꯃꯥꯜꯂꯦꯗ ꯐꯦꯁꯕꯨꯛꯀꯨꯝꯕ ꯑꯗꯨꯝ ꯕꯣꯔꯤꯡ ꯆꯨꯕꯒꯤ ꯐꯥꯛꯄ ꯑꯩꯅ ꯕꯣꯜ ꯌꯦꯡꯕꯒꯤ ꯅꯠꯇꯦ ꯇꯨꯝꯕ ꯉꯝꯗꯦ ꯑꯗꯨꯒꯤ ꯋꯥꯔꯤ ꯑꯃꯨꯛ ꯇ ꯑꯃꯨꯛꯀ ꯐꯦꯁꯕꯨꯛ ꯊꯥꯛꯀꯅꯤ ꯑꯃꯨꯛꯀ ꯇꯨꯝꯅꯤꯡꯉꯥꯏ ꯇ꯭ꯔꯥꯏ ꯇꯧꯒꯅꯤ ꯑꯗꯨꯗ ꯄꯨꯡ ꯌꯦꯡꯕꯗꯗꯤ ꯑꯥ ꯇꯥꯔ ꯂꯩꯔꯝꯃꯤ
ꯑꯗꯨꯅꯦ
ꯍꯟꯗꯛꯇꯤ ꯃꯄꯥꯟ ꯆꯠꯄꯁꯨ ꯇꯜꯂꯦ ꯌꯥꯝ ꯁꯥꯕꯒꯤꯀꯣ
ꯎꯝ ꯅꯣꯏ ꯂꯧꯕꯨꯛꯀꯨꯝꯕ ꯆꯠꯇ꯭ꯔꯣ ꯍꯧꯖꯤꯛꯇꯤ ꯂꯧ ꯀꯩꯅꯣ ꯇꯧꯕ ꯃꯇꯝꯅꯤꯗꯅ ꯁꯤꯖꯟꯗꯣ
ꯑꯩꯗꯤ ꯆꯠꯇꯦ
ꯑ
ꯅꯪ ꯆꯠꯄ꯭ꯔꯣ
ꯑꯩꯗꯤ ꯆꯠꯇꯦꯗ ꯑꯩꯈꯣꯏ ꯂꯧ ꯀꯩꯅꯣ ꯇꯧꯗꯦ ꯂꯩꯩꯇꯦꯕ
ꯑꯣ ꯑꯩꯈꯣꯏꯗꯤ ꯂꯩꯗꯤ ꯂꯩ ꯑꯦ ꯑꯩꯅ ꯆꯠꯄ ꯍꯩꯇꯕ
ꯑꯣ
ꯌꯥꯝꯅꯁꯨ ꯂꯥꯞꯄꯦ ꯑꯩꯗꯤ ꯌꯧꯔꯨꯌꯦ
ꯑ ꯍꯣꯏ ꯋꯥꯗꯗꯤ ꯋꯥꯅꯗꯤ ꯌꯧꯒꯅꯤ ꯑꯗꯨꯕꯨ ꯀꯔꯦꯝ ꯁꯨꯔꯣꯏꯕ
ꯑ
ꯐꯝꯃꯤꯉꯩꯗ ꯂꯣꯏ ꯅꯃꯤꯛ ꯑ ꯅꯨꯃꯤꯠꯇꯣ ꯂꯣꯏꯁꯤꯟꯒꯅꯤ ꯑꯗꯨꯒꯤ ꯆꯠꯇꯕꯅꯁꯨ ꯐꯩꯌꯦꯗ
ꯌꯧꯗ꯭ꯔꯤꯉꯩꯗ ꯔꯤꯖꯥꯚ ꯍꯥꯟꯅ ꯎꯕ ꯐꯪꯉꯅꯤꯅꯦ
ꯃꯥꯅꯦ ꯃꯥꯅꯦ ꯍꯟꯗꯛ ꯍꯟꯗꯛ ꯆꯍꯤꯒꯤ ꯂꯧꯕꯨꯗꯤ ꯃꯦꯟ ꯔꯣꯠꯇꯅꯦꯕꯀꯣ ꯑꯩꯈꯣꯏꯁꯦ ꯑꯗꯨꯝ ꯃꯦꯟ ꯔꯣꯗ ꯆꯠꯂꯒ ꯂꯩ ꯑꯩꯗꯤ ꯆꯠꯇꯦ ꯑꯗꯨ ꯃꯤꯁꯤꯡ ꯒꯥꯔꯤꯅ ꯆꯠꯂꯦꯕ ꯍꯟꯗꯛꯇꯤ ꯌꯥꯝ ꯆꯥꯎꯈꯠꯂꯦꯗꯅ ꯃꯤ ꯃꯤꯁꯤꯡꯁꯦ
ꯑꯁ ꯂꯥꯛꯑꯣ ꯆꯠꯂꯣ ꯐꯥꯎ ꯒꯥꯔꯤ ꯂꯩꯇ꯭ꯔꯗꯤ ꯆꯠꯇꯕꯅꯦ
ꯍꯣꯏ ꯑꯗꯣ ꯒꯥꯔꯤ ꯃꯤ ꯑꯃꯒꯤ ꯄꯨꯂꯞ ꯄꯨꯂꯞ ꯐꯨꯜꯂꯒ ꯆꯠꯂꯛꯑꯦ ꯂꯨꯄꯥ ꯀꯨꯟ ꯀꯨꯟ ꯄꯤꯔꯒ
ꯑꯣ ꯅꯨꯡꯉꯥꯏꯒꯅꯤꯌꯦ
ꯑꯍꯣꯏ ꯑꯗꯨꯒꯤ ꯑꯃꯥ ꯔꯝꯖꯤ ꯍꯣꯏ ꯃꯣꯏꯒꯤꯗꯃꯛꯇꯤ ꯅꯥꯛꯑꯦ ꯍꯥꯏꯕ ꯋꯥꯅꯦꯕ ꯃꯦꯟ ꯔꯣꯗ ꯑꯣꯏ ꯌꯥꯝ ꯆꯠꯄꯅꯦꯕ ꯑꯩꯗꯤ ꯌꯧꯕ ꯉꯝꯃꯣꯏ
ꯎꯝ
ꯑꯩ ꯂꯥꯁ ꯏꯌꯥꯔꯗꯣ ꯄꯥꯟ ꯄꯨꯅꯤꯡꯉꯥꯏ ꯆꯞꯅꯦꯕ ꯂꯥꯎꯗ
ꯑꯥ
ꯄꯥꯟ ꯄꯨꯅꯤꯡꯉꯥꯏ ꯆꯠꯂꯒ ꯑꯩꯁꯤꯅꯅꯦ ꯉꯝꯒꯗ꯭ꯔꯅ ꯐꯅ ꯌꯥꯝ ꯍꯥꯞꯈ꯭ꯔꯕ ꯃꯥꯜꯂꯦ ꯑꯩ ꯒꯤ ꯀꯩꯅꯣꯗꯨꯗ ꯁꯝꯗꯨꯗ ꯑꯩꯁꯦ ꯀꯥꯞꯅꯤꯡꯈ꯭ꯔꯕꯀꯣ
ꯑꯗꯨꯅꯦ
ꯂꯝꯕꯤ ꯐꯠꯇꯕ ꯂꯩꯌꯦꯕ ꯀꯥꯈꯠꯄꯗꯨ ꯑꯩꯁꯦ ꯎꯝ ꯑꯩꯥ ꯏꯇꯝꯇ ꯍꯩ ꯍꯥ ꯇꯧꯔꯒꯅꯦ ꯉꯝꯗꯇ꯭ꯔꯕ ꯑꯩꯁꯦ ꯏꯩꯅꯣꯗ ꯑꯄꯗ ꯉꯥꯏꯌꯣ ꯍꯥꯏꯌꯣ ꯑꯩ ꯁꯤꯗꯧꯔꯦꯀꯣ ꯑꯩ ꯉꯁꯤ ꯁꯤꯗꯗꯤ ꯁꯤꯔꯔꯣꯏ ꯑꯩꯗꯣ ꯂꯥꯡꯊꯣꯛ ꯍꯧꯕꯁꯨ ꯄꯥꯝꯃꯈ꯭ꯔꯕ ꯑꯊ ꯀꯣ ꯑꯩꯁꯦ ꯍꯦꯛ ꯑ ꯑ ꯄꯊꯥꯏꯌꯦ ꯑꯃꯨꯛꯀ ꯀꯥꯏꯌꯦꯦ ꯑꯃꯨꯛꯀ ꯄꯣꯊꯥꯏꯑ ꯑꯁ ꯑꯩꯗꯣ ꯉꯝ ꯅꯠꯇ꯭ꯔꯕꯒꯤ ꯀꯩ ꯍꯥꯏꯗꯣꯏꯅꯣ ꯂꯝꯕꯤ ꯑꯣꯏꯔꯁꯨ ꯅꯨꯡꯉꯥꯏ ꯇꯨꯝꯊꯣꯛꯄꯗꯣ ꯂꯝꯕꯤꯗ ꯄꯣꯊꯥꯔꯒ ꯑꯗꯨꯝ ꯄꯣꯊꯥꯔꯒ ꯄꯣꯊꯥꯔꯒ ꯂꯥꯛꯑꯦ ꯍꯦꯛ ꯃꯦꯟ ꯔꯣꯗ ꯌꯎꯧꯕꯗꯒꯤꯗꯤ ꯈꯔ ꯅꯨꯡꯉꯥꯏꯈ꯭ꯔꯦꯕ ꯃꯦꯟ ꯔꯣꯗ ꯌꯧꯕꯗꯒꯤꯗꯤ ꯑꯩ ꯑꯍꯨꯝꯔꯛꯇꯪ ꯄꯣꯊꯥꯏꯑꯕꯀꯣ
ꯎꯝ
ꯀꯥꯕ ꯃꯇꯝꯗꯗꯤ ꯑꯩ ꯑꯩꯗꯣ ꯈꯣꯡꯐꯥꯎ ꯊꯥꯡ ꯉꯝꯗ꯭ꯔꯕ
ꯄꯣꯠꯇꯣ ꯎꯝ ꯀꯣꯛꯇ ꯊꯥꯡꯕ ꯄꯣꯠꯇꯣ ꯂꯨꯝꯃꯜꯂꯁꯨ ꯃꯥꯏ ꯄꯣꯝꯊꯣꯛꯄꯅꯦ ꯍ
ꯎꯝ ꯑꯣ ꯏꯔꯝꯗꯤ ꯑꯩꯅ ꯏꯃꯥꯟꯅꯕꯤꯗꯨ ꯂꯝꯕꯤꯒ ꯊꯦꯡꯅꯩꯑꯌꯦ ꯑꯗꯨꯒ ꯃꯥꯅ ꯑꯦꯍꯦ ꯅꯪꯒꯤꯗꯣ ꯌꯥꯝꯗꯤ ꯌꯥꯝꯈ꯭ꯔꯕ ꯃꯥꯜꯂꯤꯦꯀꯣ ꯍꯥꯏꯕ ꯑꯗꯨꯒꯤ ꯑꯩꯅ ꯑꯩꯈꯣꯏꯁꯦ ꯋꯥꯔꯤ ꯑꯃ ꯂꯩꯔꯣꯏꯅꯦ ꯑꯩꯈꯣꯏꯅ ꯑꯍꯟꯁꯤꯡꯅ ꯍꯥꯏꯅꯕ ꯐ꯭ꯔꯣꯛꯇꯣ ꯊꯕꯛ ꯇꯧꯗꯤ ꯇꯧꯗꯦ ꯇꯧꯕ ꯇꯧꯔꯗꯤ ꯍꯦꯟꯖꯤꯟꯅ ꯇꯧꯕꯗꯣ ꯂꯩꯍꯧꯒꯦꯅꯦ ꯇꯧꯕꯗꯣ ꯑꯗꯨꯃꯥꯏꯅ ꯇꯧꯕꯗꯣ ꯑꯩꯅ ꯑꯗꯨ ꯃꯥꯟꯁꯤꯜꯂꯛꯑꯕꯅꯦꯕ ꯑꯩꯁꯦ
ꯐꯖꯔꯝꯃꯅꯤ
ꯑꯁ ꯅꯪ ꯈꯪꯗꯅ ꯇꯧꯔꯤꯅꯦꯍꯦ ꯅꯪ ꯎꯔ ꯒꯤ ꯑꯗꯣ ꯑꯩ ꯗꯥꯎ ꯌꯥꯗꯅ ꯒꯔꯤꯗꯣ ꯍꯈꯣꯏ ꯗꯗꯥ ꯑꯩꯈꯣꯏꯗꯣ ꯃꯤꯇꯤꯡ ꯆꯠꯂꯒ ꯍꯜꯂꯛꯑꯦꯕ
ꯑꯣ
ꯑꯩꯅ ꯀꯣꯏꯂꯥꯡ ꯂꯥꯎꯕ ꯇꯥꯅꯕ ꯑꯗꯨ ꯇꯥꯗꯦ ꯃꯣꯏꯗꯤ
ꯃꯧꯈ꯭ꯔꯦ ꯑꯗꯣ ꯑꯩ ꯐꯣꯟ ꯄꯥꯏꯈꯤ ꯑꯩꯉꯣꯟꯗ ꯂꯕ ꯂꯥꯛꯑꯣ ꯑꯩ ꯁꯤꯗ ꯂꯩ ꯀ ꯍꯥꯏꯔꯦ ꯃꯣꯏ ꯑꯃꯨꯛꯀ ꯂꯥꯛꯄꯤꯌꯦꯕ
ꯎꯝ
ꯁꯣꯔꯣꯛꯇ ꯑꯗꯨꯝ
ꯏꯣꯅꯄꯥꯥ ꯑꯗꯨ ꯑꯩꯅ ꯃꯥꯗꯤ ꯑꯉꯥꯡ ꯑꯣꯏꯕꯒꯤ ꯃꯣꯏꯗꯤ ꯌꯥꯝ ꯀꯩ ꯍꯥꯏꯗꯣꯏꯅꯣ ꯌꯥꯝ ꯀꯜꯂꯦꯕ
ꯑꯥ
ꯀꯩꯅ ꯉꯥꯏꯌꯣ ꯑꯩ ꯉꯥꯏꯌꯣ ꯑꯩ ꯉꯥꯏꯌꯣ ꯍꯥꯏꯕ ꯑꯩꯅ ꯃꯣꯏꯗꯤ ꯖꯨꯝ ꯖꯨꯝ ꯖꯨꯝ ꯆꯠꯄ ꯉꯥꯝꯃꯦꯕ ꯑꯩꯅ ꯅꯪ ꯍꯥꯟꯅ ꯆꯠꯄꯉꯛ ꯌꯥꯔꯨꯀꯣ ꯑꯩ ꯉꯥꯏꯌꯣ ꯑꯩ ꯉꯥꯏꯌꯣ ꯍꯥꯏꯔꯒꯦ ꯂꯥꯛꯑꯦ ꯅꯣꯕꯥꯥꯛꯇꯣ ꯅꯣꯕꯥꯥꯛ ꯆꯥꯕ ꯃꯇꯝ ꯑꯣꯏꯕꯤ ꯑꯩꯅ ꯏꯁꯤꯡꯁꯨ ꯌꯥꯝ ꯈꯧꯔꯥꯡꯈ꯭ꯔꯦ ꯏꯁꯤꯡꯁꯨ ꯂꯣꯏ ꯊꯥꯛꯈ꯭ꯔꯕꯒꯤ ꯅꯣꯕꯥꯥꯛ ꯑꯣꯏꯅ ꯆꯥꯁꯦ ꯍꯥꯏꯔꯒ ꯅꯣꯕꯥꯥꯛꯁꯨ ꯍꯦꯛꯄ ꯐꯪꯗꯕ
ꯑꯁ
ꯑꯩꯅ ꯏꯅꯧ ꯅꯨꯨꯄꯥꯗ ꯎꯄꯥꯏ ꯑꯃ ꯇꯧꯔꯒ ꯑꯃꯗꯤ ꯍꯦꯛ ꯂꯥꯛꯑꯣ ꯍꯥꯏꯕ ꯆꯔꯥ ꯂꯥꯛꯏꯅꯦ
ꯑꯁ ꯄꯨꯛꯇꯤ ꯅꯨꯡꯉꯥꯏꯔꯝꯃꯅꯦ
ꯅꯨꯡꯉꯥꯏꯌꯦ ꯋꯥꯕꯒꯤꯀꯣ ꯃꯍꯥꯎꯁꯨ ꯌꯥꯝ ꯍꯥꯎꯅ ꯆꯥꯕꯅꯦ
ꯄꯣꯠ ꯀꯩꯅꯣꯁꯦ ꯄꯥꯟꯒ ꯀꯩꯅꯣ ꯂꯐꯣꯏ ꯀꯩꯅꯣ ꯑꯗꯣ ꯑꯣ ꯃꯆꯤꯟꯖꯥꯛ ꯇꯧꯕꯗꯣ
ꯎꯝ
ꯑꯗꯨꯒ ꯂꯐꯣꯏꯒ ꯑꯂꯨꯒꯁꯦ ꯄꯣꯠ ꯌꯥꯝ ꯂꯨꯝꯕꯅꯦ
ꯎꯝ ꯃꯥꯅꯦ ꯂꯨꯝꯕꯅꯦ ꯑꯗꯨꯁꯤꯡꯗꯨ
ꯑꯁ ꯑꯩꯗꯤ ꯄꯨꯕ ꯉꯝꯗꯦ
ꯑꯗꯨꯗꯤ ꯌꯥꯡꯉꯤꯀꯣ ꯎ ꯃꯔꯣꯛꯒꯨꯝꯕ ꯑꯗꯨꯒ ꯃꯅꯥ ꯃꯁꯤꯡ ꯂꯩꯅ
ꯎꯝ ꯎꯁꯣꯏꯁꯨ ꯂꯨꯝꯕꯅꯤ
ꯑꯗꯨꯒꯨꯝꯕꯅ ꯈꯔ ꯐꯩ ꯑꯁ ꯅꯠꯇ꯭ꯔꯗꯤ ꯂ ꯃꯊꯥꯡ ꯂꯥꯎ ꯆꯔꯗꯤ ꯎ ꯃꯔꯣꯛ ꯈꯛꯇ ꯄꯨꯒꯦ
ꯀꯗꯔꯗꯤꯕꯥ
ꯑꯩ ꯃꯊꯥꯡ ꯂꯧ ꯆꯠꯂꯗꯤ ꯎ ꯃꯔꯣꯛꯒꯨꯝꯕ ꯈꯛꯇ ꯄꯨꯒꯦꯕ ꯑꯩ ꯄꯟꯒꯨꯝꯕꯗ ꯁꯨꯡꯅꯝ ꯉꯝꯃꯔꯣꯏ
ꯄꯨꯟꯁꯤꯒꯤ
ꯑꯩ ꯆꯦꯡꯗꯤ ꯁ ꯄꯨꯨ ꯄꯨꯗ꯭ꯔꯤꯌꯦ ꯁꯤꯖꯟꯗꯁꯨ ꯆꯠ ꯆꯠꯇꯕꯒꯤ
ꯄꯨꯌꯦ ꯑꯩꯗꯤ
ꯅꯪ ꯀꯌꯥ ꯄꯨꯕ ꯀꯌꯥ ꯄꯨꯕ ꯉꯝꯕ꯭ꯔꯥ
ꯑꯁ ꯕꯣꯔꯥ ꯑꯃꯐꯥ ꯄꯨꯕ ꯉꯝꯗꯦꯍꯦ ꯃꯆꯤꯠ ꯃꯆꯤꯠ ꯄꯨꯕꯅꯦ
ꯅꯠꯇꯦ ꯕꯣꯔꯥ ꯅꯠꯇꯦ ꯑꯃ ꯊꯥꯎꯒꯤ ꯀꯧꯇꯥ ꯑꯃ ꯂꯩ ꯑꯩꯗꯨꯗꯤ ꯑꯗꯨꯅ ꯑꯣꯟꯂꯤꯗꯨꯗꯤ ꯑꯗꯨꯒ ꯑꯃ ꯄꯨꯕ ꯉꯝꯕ꯭ꯔꯥ
ꯉꯝ ꯉꯝꯗꯦꯗ
ꯍꯣꯏ ꯅꯨꯄꯥ ꯌꯥꯝ ꯀꯟꯕ ꯐꯥꯎ ꯑꯍꯨꯝ ꯃꯨꯕ ꯈꯛꯇꯅꯦ ꯄꯨꯕ ꯉꯝꯕ
ꯎꯝ ꯑꯗꯨꯗꯅꯦ
ꯑꯗꯨꯒ ꯏꯃꯥꯈꯣꯏ ꯑꯗꯨꯝ ꯀꯥꯟꯕꯅ ꯑꯅꯤ ꯃꯈꯥꯏ ꯑꯅꯤꯀꯣ
ꯑꯝ
ꯇꯥꯡꯁꯦ ꯑꯗꯨꯃꯥꯏꯅ ꯇꯧꯕꯅꯤ ꯑꯩ ꯁꯨꯄꯨ ꯄꯨꯗ꯭ꯔꯤꯕꯅꯤꯅ ꯃꯍꯥꯎ ꯈꯥꯡꯗꯦ ꯀꯌꯥꯃꯛ ꯂꯨꯝꯕ꯭ꯔꯥꯗꯤ ꯑꯗꯨꯗꯤ
ꯅꯣꯏ ꯀꯩꯅꯣ ꯂꯧ ꯐꯧꯕ ꯂꯣꯏꯔꯀꯥꯟꯗ ꯄꯨꯑꯣ ꯈꯪꯉꯅꯤ ꯑꯗꯨꯒꯤ ꯃꯇꯝꯗꯗꯤ
ꯑꯩ ꯑꯗꯨ ꯃꯇꯝꯗ ꯁꯨꯡꯆꯠ ꯆꯠꯇꯕ ꯑꯩꯈꯣꯏꯗꯤ ꯈ꯭ꯔꯤꯁꯃꯥꯁ ꯃꯇꯝꯃꯛꯇ ꯆꯠꯄꯒꯤꯅꯦ ꯑꯦꯕ ꯑꯩꯅ ꯉꯁꯥꯏ ꯄꯥꯟꯒꯨꯝꯕ ꯄꯨꯕ ꯐꯪꯉꯤꯗꯣ
ꯑ
ꯅꯠꯇ꯭ꯔꯗꯤ ꯍꯣꯏ ꯄꯨꯕꯗꯨ ꯑꯁ ꯆꯤꯡꯗ ꯍꯧꯖꯤꯛꯅꯦ ꯅꯨꯡꯉꯥꯏꯗꯣꯏꯁꯦ ꯑꯍꯥꯎ ꯑꯍꯥꯎꯕ ꯃꯇꯝ ꯑꯣꯏꯔꯝꯅꯤꯌꯦ
ꯎꯝ ꯂꯤꯆꯤ ꯃꯇꯝꯁꯨ ꯌꯧꯔꯦ ꯂꯣꯏꯈ꯭ꯔꯦ ꯈꯔꯗꯤ ꯍꯩꯅꯧ ꯃꯇꯝ ꯂꯣꯏꯈ꯭ꯔꯦ ꯍꯧꯖꯤꯛꯅ ꯍꯩꯒ꯭ꯔꯨ ꯃꯇꯝ ꯌꯥꯎꯔꯦ ꯑꯃꯨꯛꯀ
ꯑꯁ ꯑꯩꯗꯤ ꯍꯩꯒ꯭ꯔꯨ ꯑꯣ ꯍꯩꯒ꯭ꯔꯨ ꯒ꯭ꯔꯣꯁꯕꯦꯔꯤꯗꯨ ꯅ
ꯑ ꯃꯥꯅꯦ
ꯑꯁ ꯃꯇꯝ ꯌꯧꯔꯕꯣ
ꯌꯧꯔꯦ ꯑꯩꯈꯣꯏꯒꯤꯗꯤ ꯆꯥꯕ ꯌꯥꯔꯦ ꯈꯔ
ꯥꯍꯥꯎꯅꯤꯌꯦ
ꯎꯝ ꯁꯤꯡ ꯍꯥꯞꯄꯒꯀꯣ ꯃꯣꯔꯣꯛ ꯈꯔ ꯍꯥꯞ ꯆꯤꯅꯤ ꯈꯔ ꯍꯥꯞ ꯊꯨꯝ ꯈꯔ ꯍꯥꯞꯄꯒ ꯍꯥꯎꯕꯅꯦ
ꯌꯥꯝ ꯍꯥꯎꯅꯤ
ꯍꯟꯗꯗꯤ ꯄꯦꯁꯦꯟ
ꯅꯣꯏꯗꯤ ꯌꯥꯝ ꯄꯥꯟꯕ꯭ꯔꯣ
ꯍꯦꯄ꯭ꯔꯨꯔꯣ
ꯑꯧ
ꯌꯥꯝ ꯄꯥꯜꯂꯦ
ꯑꯆꯥ ꯃꯥꯁꯨ ꯍꯥꯎꯕ ꯍꯥꯎꯁꯤ ꯐꯖꯅ ꯍꯥꯎꯕꯅꯦ ꯑꯩꯈꯣꯏꯒꯤꯗꯤ ꯑꯩ ꯈꯨꯟꯗ ꯂꯩꯇꯦ ꯍꯩꯒꯨꯁꯦ ꯖꯪꯒꯜꯗ ꯊꯤꯕ ꯑꯗꯨꯝ ꯆꯠꯂꯦ
ꯑꯣ
ꯈꯨꯟꯅ ꯊꯥꯅꯗꯕ ꯃꯥꯟ